ꯇꯕ꯭ꯔꯣ
ꯀꯩꯅꯣ ꯇꯥꯔꯣ ꯍꯥꯏꯅ ꯑꯍ ꯇꯧꯗꯗꯤ ꯀꯩꯩꯅ ꯇꯥꯏ ꯍꯥꯏꯔꯦꯟ ꯅ
ꯅꯧꯃꯤ
ꯀꯩꯒꯤ
ꯅꯣꯛꯅꯤꯡꯕ ꯋꯥꯅꯤꯗ ꯅꯪꯒꯤ ꯈꯣꯟꯖꯦꯜ ꯇꯥꯔꯒ
ꯑꯁ ꯔꯥꯅꯦ ꯑꯗꯨ ꯑꯗꯨꯗꯤ ꯆꯥꯛ ꯍꯤꯡꯖꯥꯡ ꯂꯧꯈꯠꯂꯕꯣ
ꯑ ꯆꯥꯔꯦ ꯅꯪꯗꯤ
ꯆꯔꯦꯁꯨ
ꯀꯩ ꯌꯦꯟꯁꯥꯡ ꯆꯥꯒꯦ
ꯑꯦꯁꯦꯁꯤ ꯁꯤ ꯀꯥꯡꯁꯣꯏ ꯆꯥꯏ ꯑꯗꯨꯒ ꯑꯂꯨ ꯀꯥꯡꯉꯧ ꯆꯥꯏ
ꯑꯣ ꯑꯣ ꯑꯣ ꯑꯩꯁꯨ ꯃꯥꯏꯔꯦꯟ ꯃꯅꯥꯗꯣ
ꯍ
ꯑꯗꯨꯒ ꯑꯗꯨ ꯆꯝꯐꯨꯠꯀ
ꯀꯔꯤ ꯍꯥꯏꯁꯤꯔꯥ ꯁꯟꯒꯤ ꯃꯒꯨꯟ ꯍꯥꯏꯕ꯭ꯔꯥ ꯑꯗꯣ ꯇꯉꯎ ꯆꯥꯏ
ꯑꯗꯨ ꯑꯗꯨꯗꯤ ꯌꯥꯝ ꯍꯥꯎꯕ ꯍꯦꯟꯖꯥꯡꯅꯤꯅ
ꯑꯩꯁ ꯌꯥꯝ ꯌꯥꯝ ꯍꯥꯎꯋꯦ ꯆꯥꯛ ꯀ ꯌꯥꯝ ꯆꯪꯉꯦꯕ ꯃꯍꯥꯎꯗꯣ
ꯑꯥ
ꯀꯩꯗꯧꯔꯃꯤꯅꯣ
ꯈꯪꯗꯦ ꯇꯧꯐꯝ ꯈꯪꯗꯅ ꯑꯗꯨꯝ ꯐꯃꯨꯡꯗ ꯍꯦꯞꯄꯒ ꯂꯩ
ꯅꯅꯨꯡꯃꯥꯏ ꯑꯦ
ꯅꯣꯡ ꯇꯥꯗ꯭ꯔꯣ ꯅꯣꯏꯗ
ꯍꯧꯨꯖꯤꯗꯤ ꯏꯗꯣꯡ ꯇꯥꯔꯔꯤꯗ ꯇꯥꯗꯔꯤ ꯍꯧꯨꯖꯤꯗꯤ ꯂꯩꯦꯕꯦ
ꯑꯣ
ꯀꯩꯀꯩ ꯊꯕꯛ ꯇꯧꯔꯒ ꯂꯩꯕꯅꯣ ꯍꯟꯗꯛꯤ
ꯍꯟꯗꯛꯇꯤ ꯂꯧ ꯃꯇꯝꯅꯤꯅ ꯑꯗꯨꯝ ꯂꯧꯔꯥꯡ ꯆꯠꯂꯦ
ꯑꯦ ꯅꯪ ꯅꯪ ꯂꯧꯛꯇꯕ ꯍꯩꯕ꯭ꯔꯥ
ꯁꯍꯤꯗ
ꯎꯝ
ꯑꯩꯈꯣꯏꯔꯣꯝꯗꯗꯤ ꯅꯣꯡ ꯆꯨꯗꯕꯅꯤꯅꯀꯣ ꯑꯗꯨꯒꯤ ꯐꯧꯗꯨ ꯃꯊꯛ ꯂꯣꯝꯗ
ꯃꯊꯛ ꯔꯣꯝꯗꯥ
ꯑꯥ
ꯑꯣ ꯃꯊꯛꯂꯣꯝꯗ ꯍꯥꯏꯁꯤ
ꯃꯊꯪꯔꯣꯝꯗ ꯅꯣꯡ ꯆꯨꯗꯦꯕ ꯍꯥ
ꯏꯁꯣꯔꯣꯒꯅꯥꯊ
ꯎꯝ ꯑ ꯑꯥ ꯑ ꯃꯥꯅꯦ ꯃꯥꯅꯦ
ꯈꯨꯟꯗꯁꯤꯁꯨꯨꯝ
ꯍꯧꯖꯤꯛꯇꯤ ꯎꯝ ꯍꯧꯖꯤꯛꯇꯤ ꯂꯧ ꯃꯇꯝ ꯍꯨꯟꯕ ꯃꯇꯝ ꯌꯧꯔꯦꯕꯀꯣ ꯑꯗꯨ ꯑꯣꯏꯔꯁꯨ ꯅꯣꯡ ꯇꯥꯗꯕꯅꯤꯅ ꯏꯁꯤꯡ ꯂꯩꯇꯕ
ꯑꯣ ꯁꯤꯃꯩ ꯇ ꯋꯥ
ꯑꯥ
ꯑꯁꯃꯒꯤ ꯈꯇꯂꯤ ꯀꯣ ꯑꯗꯨꯗꯤ
ꯅꯨꯡꯉꯥꯏꯇꯦ ꯂꯧ ꯊꯦꯡꯉꯦ ꯀꯨꯝꯁꯤ
ꯌꯗ ꯂꯩꯔꯣ ꯅꯣꯏꯅꯤ ꯑꯩꯗꯤ ꯑꯗꯨꯝ ꯌꯨꯝ ꯂꯩꯗ
ꯑꯣ ꯂꯧ ꯇꯧꯗ꯭ꯔꯣ ꯅꯣꯏꯗꯤ
ꯈꯣꯏꯗꯤ ꯂꯑꯣ ꯗꯨꯗ ꯋꯥ ꯎꯏꯂꯤꯗ ꯗꯞꯈꯦ
ꯎꯝ ꯂꯥꯎ ꯇꯥꯎꯕꯁꯨ ꯄꯩꯁꯥ ꯌꯥꯝ ꯆꯪꯉꯤꯅꯦ
ꯄꯩꯁꯥ ꯆꯪꯕꯅꯤꯩꯅꯣ ꯇꯧꯧꯕꯁꯨ
ꯎꯝ ꯋꯥꯁꯨ ꯋꯥꯑꯌꯦꯦ ꯑꯗꯨ ꯑꯣꯏꯔꯁꯨ ꯐꯧꯗꯨ ꯂꯥꯛꯄ ꯀꯥꯟꯗꯗꯤ ꯑꯃꯨꯛ ꯊꯥꯕꯀ
ꯎꯝ
ꯂꯩꯔꯒ ꯆꯥꯒꯗꯧꯕ ꯁꯔꯨꯛ ꯁꯨꯄꯔ ꯐꯥꯏꯟ ꯆꯥꯒꯗꯧꯕ ꯁꯔꯨꯛꯄꯨꯗꯤ ꯋꯥꯔꯁꯨ ꯁꯨꯔꯒ ꯑꯗꯨꯝ ꯆꯥꯕꯗꯨꯅ ꯐꯩꯌꯦꯕ
ꯋꯥꯕ ꯃꯥꯜꯂꯤꯗ ꯈꯟꯗ꯭ꯔꯁꯤ ꯊꯕꯛ ꯁꯨꯕꯒꯤ ꯑꯁꯉ ꯀꯤ ꯍꯦꯟꯅꯒꯤ ꯈꯨꯗꯧꯇꯨꯗꯤ
ꯎꯝ ꯍꯧꯖꯤꯛꯇꯤ ꯃꯝꯕꯒꯤ ꯅꯣꯛꯄꯗꯣ ꯀꯔꯤ ꯍꯥꯏꯁꯤꯔꯥ ꯐ꯭ꯔꯤꯗ ꯅꯣꯛꯄ ꯌꯥꯗ꯭ꯔꯦꯕ
ꯏ ꯑꯩꯒꯤ
ꯀꯈꯤꯇꯪ ꯀꯤꯇꯪ ꯂ ꯃꯅꯤ
ꯑꯣ ꯈꯤꯇꯪ ꯈꯤꯇꯪ ꯅꯒꯅꯦ ꯑꯗꯨꯕꯨ ꯅꯪꯒꯤ ꯈꯨꯗꯧꯗꯨꯗꯤ ꯌꯥꯝ ꯀꯜꯂꯤꯗ
ꯑꯦ ꯃꯩ ꯃ ꯃꯨꯠꯈꯔꯤ ꯑꯣ
ꯃꯤꯅ ꯋꯥ ꯉꯥꯡ ꯐꯣꯟ ꯇꯧꯔꯁꯨ ꯃꯤ ꯋꯥ ꯉꯥꯡꯉꯁꯨ ꯑ ꯑꯁ ꯌꯥꯝ ꯀꯟꯅ ꯀꯟꯅ ꯉꯥꯡꯉꯦ ꯍꯥꯏꯌꯦ ꯑꯩ ꯗꯤ ꯇꯞꯅ ꯇꯞꯅ ꯉꯥꯡꯕ ꯍꯩꯇꯕꯀꯣ
ꯆꯨꯝꯃꯤ ꯆꯨꯝꯃꯤ ꯍꯣꯏ ꯍꯧꯖꯤꯛ
ꯌꯥ ꯎꯝ ꯅꯣꯏꯁꯦ ꯃꯥꯏ ꯃꯨꯠꯂꯗꯤ ꯅꯦꯠꯋꯥꯛ ꯅꯨꯡꯉꯥꯏꯇꯕ ꯃꯥꯜꯂꯤꯀꯣ ꯍꯜꯂꯣ ꯍꯜꯂꯣ ꯍꯜꯂꯣ ꯇꯥꯕ꯭ꯔꯣ ꯍꯜꯂꯣ
ꯐꯥꯗ꯭ꯔꯣ
ꯁꯦ ꯃꯩ ꯃꯨꯠꯂꯗꯤ ꯅꯦꯠꯋꯥꯛ ꯅꯨꯡꯉꯥꯏꯗꯕ ꯃꯥꯜꯂꯤꯦꯗ
ꯑ ꯃ ꯍꯦꯛ ꯃꯗꯤꯟꯅꯦꯦ
ꯀꯣ
ꯇꯗꯕꯣ ꯇꯥꯏ ꯇꯥꯏ ꯇꯥꯏ ꯪ ꯈꯣꯗꯇꯥꯦ
ꯅ ꯃꯥꯏ ꯃꯨꯠꯂꯗꯤ ꯅꯦꯋꯥꯡ ꯅꯨꯡꯉꯥꯏꯇꯕ ꯃꯥꯜꯂꯦꯕ ꯁꯤ ꯁ
ꯑꯗꯨꯅꯦꯕ
ꯑꯥ ꯑꯩꯈꯣꯏ ꯑꯩꯈꯣꯏꯗꯁꯨ ꯑꯗꯨꯝ ꯇꯧꯋꯦ
ꯑ ꯆꯞꯅꯩꯅ ꯑꯗꯨꯗꯤ
ꯆ ꯃꯅꯦ ꯑꯁꯤ ꯑꯁꯤꯅꯤꯗꯥ ꯎꯝ ꯆꯤꯡꯂꯣꯝꯗ ꯂꯩꯕ ꯍꯥꯏꯕꯁꯤꯗꯤꯀꯣ
ꯑꯥ
ꯇꯦ ꯃꯩ ꯃꯣꯠꯂꯗꯤ ꯅꯦꯠꯋꯥꯛ ꯆꯠꯂꯦ
ꯑꯥ
ꯀꯔꯤ ꯀꯌꯥ ꯈꯪꯗꯦ
ꯃꯤ ꯀ꯭ꯌꯥ ꯂꯩꯒ
ꯑꯩꯈꯣꯏ ꯃꯤ ꯃꯔꯤ ꯃꯉꯥ ꯇꯔꯨꯛ ꯂꯩꯌꯦ
ꯑ
ꯑꯗꯨꯗꯒꯤꯦ
ꯅꯨꯡꯉꯥꯏꯅꯤꯗ ꯑꯗꯨꯗꯤ ꯑꯩꯈꯣꯏꯁꯨ ꯃꯤ ꯑꯃ ꯑꯅꯤ
ꯎ ꯏꯗꯦꯗ ꯑ ꯅꯣꯏꯣꯏ ꯑ ꯈꯨꯟꯗꯤ ꯑꯌꯥꯝꯕꯗ ꯀꯔꯤ ꯀꯔꯤ ꯊꯕꯛ ꯁꯨꯔꯒ ꯂꯩꯕ꯭ꯔꯥ
ꯑꯩꯗꯤ ꯏꯝꯐꯥꯜꯗ ꯂꯩꯕꯅꯦ ꯑꯗꯨ ꯊꯕꯛ ꯂꯩꯕꯒꯤ ꯌꯨꯝꯗ ꯑꯃꯨꯛ ꯂꯥꯛꯄ
ꯑꯣ ꯈꯨꯟꯗ ꯂꯩꯕꯁꯨ ꯅꯨꯡꯉꯥꯏꯕꯅꯦꯀꯣ
ꯍꯣꯏ ꯅꯨꯡꯗꯤ ꯅꯨꯡꯉꯥꯏ ꯈꯨꯟꯗꯕꯨꯗꯤ ꯍꯦꯟꯅ ꯅꯨꯡꯉꯥꯏꯗ ꯅꯪꯗꯤ
ꯑꯩꯁꯨ ꯑꯗꯨꯝ ꯌꯨꯝꯗ ꯂꯩꯌꯦ ꯆꯠꯊꯣꯛꯇꯦ ꯑꯩꯗꯤ ꯑꯗꯨꯝ ꯍꯣꯝ ꯒꯥꯔꯗ ꯂꯩꯔꯦ ꯀꯩꯍꯥꯛ ꯑꯁ ꯂꯨꯍ ꯃꯣꯏ ꯃꯊꯃ ꯋꯥꯔ ꯂꯤꯗꯥ
ꯆꯍꯤꯍꯤ ꯀꯌꯥ ꯑꯣꯖꯕꯣ ꯅꯪꯕꯣ
ꯑꯩ ꯌꯥꯝ ꯋꯥꯠꯂꯤꯌꯦꯦ ꯌꯥꯝ ꯑꯉꯥꯡ ꯑꯣꯏꯔꯤꯌꯦ ꯌꯦ
ꯑꯁ ꯄꯨꯔꯥ ꯌꯦꯡ ꯌꯦꯡꯅ ꯑꯗꯨꯗꯤ
ꯅꯪꯗꯤ ꯅꯨꯄꯤ ꯊꯤꯔꯕꯣ
ꯊꯤꯗ ꯔꯦ ꯀꯥꯒꯤꯅꯨꯄꯤꯤꯅꯣ
ꯑꯦ ꯎꯝ ꯅꯆꯤꯟ ꯊꯤꯕ ꯃꯥꯜꯂꯤꯗ
ꯊꯤꯔ ꯌꯦ ꯊꯤꯔꯤꯦ ꯍꯖꯤꯦ ꯀꯥ ꯃꯅꯨ ꯄꯤ ꯊꯤ ꯑꯦꯁꯤ ꯌꯥꯝ
ꯎꯝ ꯋꯥꯕꯅꯦ ꯋꯥꯕꯅꯦ
ꯃꯇꯝꯅ ꯄꯨꯔꯛꯀꯅꯤꯗ ꯍꯧꯖꯤꯛ ꯂꯩꯇꯕꯒꯤ ꯑꯣꯏꯔꯛꯑꯝꯅꯤ ꯂꯩꯈꯤꯅꯤ ꯂꯩꯈꯤꯅꯤ ꯃꯁꯛ ꯐꯖꯕ ꯑꯃ ꯎꯝ ꯍꯜꯂꯣ ꯍꯜꯂꯣ
ꯑ
ꯇꯥꯕ꯭ꯔꯥ
ꯍꯜꯂꯣ
ꯅꯪꯒꯤ ꯅꯦꯠꯋꯥꯛꯁꯤ ꯅꯨꯡꯉꯥꯏꯇꯦꯔꯦ ꯅꯪ ꯈꯨꯟꯖꯦꯦꯜꯇꯥꯗ꯭ꯔꯦ
ꯇꯕꯨ